ꯍꯜꯂꯣ ꯍꯜꯂꯣ
ꯍꯜꯂꯣ ꯇꯥꯕ꯭ꯔꯣ
ꯑꯣ ꯇꯥꯔꯦ ꯇꯥꯔꯦ
ꯅ ꯍꯥꯟꯒꯤ ꯑꯗꯨꯃꯥꯏꯅ ꯑꯃꯨꯛ ꯇꯥꯗꯦ ꯑꯃꯨꯛ ꯍꯥꯏꯔꯛꯀꯅꯤ ꯅꯪꯒꯤꯅꯦ ꯋꯥꯛꯇꯣ
ꯑꯣ ꯍꯧꯖꯤꯛꯇꯤ ꯇꯥꯔꯦ ꯏꯕꯦꯃ ꯍꯧꯖꯤꯛꯤ ꯇꯥꯔꯛꯏꯕ ꯇꯥꯔꯦ ꯍꯣꯏ ꯃꯦꯗꯥꯝ ꯃꯦꯗꯥꯝꯖꯤ ꯃꯦꯗꯥꯝꯖꯤ
ꯁꯔꯖꯤ
ꯍꯥꯎꯅꯦ ꯍꯧꯅꯦ
ꯀꯔꯤ ꯀꯔꯤꯒꯤꯅꯣ ꯉꯔꯥꯡ ꯅꯪ ꯍꯦꯛ ꯈꯝꯒ ꯑꯩ ꯇꯧꯔꯛꯑꯦ ꯀꯔꯤꯒꯤ ꯄꯥꯏꯈꯠꯇꯕ꯭ꯔꯥ
ꯈꯪꯗꯦ ꯑꯩꯗꯣ ꯀꯅꯥꯅꯥ ꯂꯩꯔꯤꯅꯣ ꯍꯧꯖꯤꯛꯇꯤ
ꯑꯩꯈꯣꯏ ꯏꯃꯨꯡꯁꯤꯅ ꯂꯥꯏꯔꯤ ꯆꯠꯊꯣꯛꯁꯤꯔ ꯇꯧꯋꯦ ꯑꯩꯅ ꯀꯣꯜꯧ ꯇꯧꯒꯦ ꯇꯧꯔꯒ
ꯃꯣꯏꯅ ꯑꯃꯨꯛ ꯉꯥꯏꯍꯥꯛ ꯉꯥꯏꯌꯣꯅ ꯑꯃꯨꯛ ꯍꯥꯏꯔꯦ ꯍꯧꯖꯤꯛ ꯆꯠꯁꯤ ꯇꯥꯏ ꯍꯥꯏꯦꯒꯦ ꯀꯨꯝꯅꯦꯁꯒ
ꯑꯆꯥꯄ꯭ꯔꯥ
ꯆꯠꯦ ꯑꯩ ꯀꯣꯂꯦꯖ ꯀꯥꯗ꯭ꯔꯦ
ꯑꯣꯥ ꯑꯗꯨꯗꯤ ꯌꯨꯝ ꯄꯥꯈ꯭ꯔꯣꯅ
ꯄꯥꯏꯒꯦ ꯇꯧꯕꯅꯤ ꯅꯪ ꯌꯥꯗꯣꯏ ꯁꯤꯗꯤ
ꯂꯥꯞꯄꯗꯣ ꯍꯧꯖꯤꯛ ꯂꯧꯒꯦ ꯂꯥꯛꯄꯗꯣ ꯂꯧꯒꯦꯅ ꯆꯠꯄ
ꯑꯦ ꯂꯥꯕ ꯗꯦ ꯅꯥꯥꯇꯌꯦ ꯅꯕꯨ ꯅꯨꯡꯁꯤꯔꯕ ꯂꯥꯞꯄ ꯂꯩꯇꯦ ꯂꯥꯛꯑꯣ
ꯑꯗꯨꯅꯦ ꯆꯨꯝꯃꯦ ꯑꯗꯨꯁꯨ ꯊꯥꯎꯗꯨ ꯄꯁꯕ ꯀꯝ
ꯑꯗꯨꯒꯤꯗꯨ ꯀꯤꯕ꯭ꯔꯣ ꯂꯥꯛꯑꯣ ꯅ ꯈꯣꯡꯅ ꯑꯩ ꯒꯥꯔꯤ ꯄꯥꯝꯗꯦ ꯅꯦꯏ
ꯅꯦ ꯑꯗꯨꯗꯤ ꯀꯔꯤ ꯄꯥꯟꯝꯗ꯭ꯔꯗꯤ ꯐꯩꯅꯤ
ꯑꯩꯅ ꯆꯦꯡ ꯆꯦꯡꯕ ꯍꯥꯏꯕꯤꯌꯦ ꯅꯪꯅ
ꯆꯁꯦ
ꯍꯥꯥ
ꯀꯔꯤ ꯏꯟꯖꯥꯡ ꯆꯥꯒꯦ ꯅꯣꯝꯕꯣ
ꯅꯪꯒ ꯆꯞꯄꯅꯦ ꯉꯁꯤ ꯑꯩ
ꯑꯥ
ꯄ꯭ꯔꯤ ꯍ ꯑꯣ ꯈꯅꯦꯗꯤ ꯍꯥꯎꯕꯅꯦꯁꯨ ꯍꯋꯥꯏꯗꯁꯨ
ꯎꯝ ꯑꯔꯥꯏꯁ ꯑꯥꯎ
ꯍꯝ ꯍꯥꯎ ꯃꯤꯅꯦ ꯍꯥꯎ ꯃꯤꯅꯦ ꯑꯗꯨꯅꯅꯅꯥ ꯊꯣꯡꯕ
ꯑꯩꯅ ꯊꯣꯡꯗ꯭ꯔꯗꯤ ꯀꯅꯥꯅ ꯊꯣꯡꯒꯦꯔꯣ
ꯏꯁ ꯏꯁ ꯏꯁ ꯌꯥꯝ ꯀꯩꯅꯣ ꯊꯕꯛ ꯌꯥꯝ ꯁꯨꯍꯟꯕꯒꯤ ꯇꯥꯏꯞꯅꯦ
ꯍꯃꯒ ꯍꯅꯤꯡꯅꯤ ꯃꯥꯅꯕ ꯃꯥꯅꯤ ꯇꯧꯗꯤ ꯇꯧꯗꯧꯅꯤ
ꯎꯝ ꯇꯟꯕꯅꯦ ꯑꯩ ꯈꯪꯉꯦꯗꯣ ꯅꯪꯗꯣ
ꯇꯟꯕꯅꯦ ꯇꯟꯕꯒꯤ ꯂꯩꯇ꯭ꯔꯦ ꯇꯟꯕꯒꯤ ꯍꯤꯗꯥꯛ ꯂꯩꯇꯦ ꯀꯦ ꯍꯥꯏꯕꯗꯤ ꯑꯩꯉꯣꯟꯗ ꯇꯥꯔꯛꯇꯧꯔꯦ
ꯀꯅꯦ ꯍꯅꯦ
ꯊꯕꯛ ꯑꯃꯁꯨ ꯑꯣꯏ ꯑꯃꯨꯛ ꯇꯧꯅꯤꯡꯗꯦ ꯑꯃꯁꯨ ꯍ ꯇꯧꯅꯤꯡꯗꯦ
ꯨ ꯌꯥꯗꯦ ꯑꯩꯅ ꯑꯩꯅ ꯑꯗꯨꯝ ꯃꯤꯗ
ꯑꯁ ꯅꯥꯄꯗꯂꯤ꯭ꯔꯦ
ꯍ
ꯌꯥ ꯌꯥꯏꯁꯦ
ꯑꯃꯨꯛ ꯀꯥꯄꯛꯀꯅꯤ ꯅꯪꯗꯣ ꯐꯥꯔꯒ ꯂꯧꯗꯅ ꯑꯃꯨꯛ ꯃꯤꯁꯤꯗꯅ ꯀꯞꯀꯅꯤ ꯀꯣ
ꯀꯥꯞꯍꯟꯗꯅꯕ ꯅꯪ ꯂꯩꯁꯤꯅꯦ ꯅꯪꯒꯤ ꯅꯈꯣꯠꯇ ꯂꯩꯔꯦ ꯀꯥꯞꯅꯕ ꯀꯞꯇꯅꯕ ꯎ
ꯏꯁ ꯏꯁ ꯋꯥꯔꯤꯤ ꯋꯥꯔꯤ ꯐꯥꯎꯕꯗꯤ
ꯆꯨꯝꯗ꯭ꯔ‌ꯣ ꯑꯥ
ꯀꯔꯤ
ꯆꯨꯝꯗ꯭ꯔ
ꯆꯨꯝꯃꯦ ꯆꯨꯝꯃꯦ ꯃꯦꯗꯥꯝꯖꯤꯒꯤ ꯅꯪ ꯍꯥꯏꯁꯦ ꯆꯨꯝꯃꯦ ꯑꯃꯨꯛꯀ ꯑꯗꯣ ꯍꯌꯦꯡꯗꯤ ꯀꯔꯤ ꯊꯕꯛ ꯂꯩꯅꯤ ꯅꯪ
ꯑꯩ ꯍꯌꯦꯡꯁꯦ ꯊꯕꯛ ꯂꯩꯌꯦꯕ ꯅꯣꯡ ꯆꯨꯗ꯭ꯔꯗꯤ ꯊꯕꯛ ꯂꯩ
ꯂꯩꯇꯦ ꯐꯩꯅꯦ ꯅꯣꯏꯗꯤ ꯊꯕꯛꯁꯨ ꯂꯩ ꯍꯥꯏꯗꯤ ꯑꯩꯈꯣꯏꯗꯤ ꯑꯁ ꯊꯕꯛꯀꯤ ꯊꯕꯛ ꯉꯥꯛꯇ
ꯊꯕꯛ ꯂꯩ ꯍꯌꯦꯌꯦꯡ ꯅꯣꯡ ꯆꯨꯔꯗꯤ ꯂꯩꯔꯣꯏ ꯅꯣꯡꯖꯨ ꯐꯖꯅ ꯆꯨꯗ꯭ꯔꯗꯤ
ꯑꯣ ꯉꯁꯤꯁꯦ ꯅꯣꯡ ꯆꯨꯕ꯭ꯔꯥ ꯍꯥꯥ
ꯖꯨꯑꯦ
ꯐꯩꯅꯦ ꯑꯗꯨꯗꯤ ꯅꯣꯡ ꯆꯨꯕꯗ ꯂꯩꯕ ꯅꯨꯡꯉꯥꯏꯕꯅꯦ
ꯎ ꯍꯣꯏ
ꯣꯗꯔꯗꯤ ꯁꯥꯃꯟꯕꯗꯨꯀꯨ ꯑꯣꯏꯣꯏꯔꯗꯤ ꯁꯨꯃꯥꯏꯅ ꯇꯧꯔꯤꯕ
ꯎꯝ ꯑꯩꯈꯣꯏ ꯍꯥꯟꯅ ꯁꯤꯗ ꯁꯥꯔꯝꯃꯦ ꯅꯣꯏ ꯅꯣꯏꯔꯣꯝꯗ ꯑꯃꯨꯛ ꯆꯠꯈꯤꯕꯩꯅꯦ ꯁꯥꯕꯗ
ꯑꯣ ꯑꯣ ꯅꯪ ꯅꯍꯥꯟꯗꯣ ꯕꯣꯔ ꯌꯦꯡꯒꯦꯀꯣ
ꯑꯥ
ꯅꯅꯥꯎꯗꯣ ꯑꯗꯨ ꯀꯞꯈꯒ ꯆꯠꯈ꯭ꯔꯦꯅꯦ ꯅꯨꯡꯁꯤꯌꯦꯅꯦ
ꯅꯨꯡ ꯁꯤ ꯀꯔꯤ ꯎꯄꯥꯏ ꯂꯩꯅꯤ ꯂꯣꯏꯅꯃꯛ ꯉꯝꯃꯣ ꯍꯥꯏꯕꯗꯤ ꯇꯝꯕꯤꯗꯕ ꯃꯥꯜꯂꯤꯅꯦ ꯒꯦꯝꯗꯤ ꯑꯃ ꯑꯃ ꯁꯤ ꯑꯃ ꯀꯩꯅꯣ ꯇꯧꯕꯅꯤ
ꯎꯝ ꯑꯗꯨ ꯑꯩꯈꯣꯏ ꯃꯦꯁꯤꯗꯤ ꯉꯝꯒꯅꯤ ꯃꯥꯗꯤ ꯑꯁꯦꯡꯕ ꯑꯁꯦꯡꯕ ꯒꯣꯠꯅꯦꯕ
ꯀꯔꯤ ꯒꯣꯠ ꯍꯥꯏꯁꯦ ꯅꯣꯏ ꯀꯔꯤꯒꯤꯅꯣ ꯃꯤ ꯑꯃꯕꯨ ꯒꯣꯠ ꯒꯣꯠ ꯒꯣꯠꯅ ꯍꯥꯏꯗꯣ ꯒꯣꯠ ꯌꯥꯝ ꯄꯥꯝꯕ ꯀꯩꯅꯣ
ꯑꯧ ꯃꯣꯏꯒ ꯌꯥꯝ ꯃꯣꯏꯗꯣ ꯌꯥꯝ ꯁꯥꯟꯅꯕ ꯍꯩꯕꯗꯣꯀꯣ ꯑꯗꯨꯒꯤ
ꯒꯣꯠꯁꯨ ꯁꯥꯟꯅꯕ ꯍꯩꯕ꯭ꯔꯣ ꯑꯗꯨꯒꯤꯗꯣ ꯒꯣꯠ ꯀꯧꯔꯤꯗꯣ
ꯒꯣꯠꯇꯣ ꯑꯗꯣ ꯒꯣꯠ ꯇꯨ ꯃꯤꯅꯤꯡ ꯂꯩꯥꯅꯦ ꯃꯤꯅꯤꯡ
ꯃꯤꯅꯤꯡꯗꯣ ꯀꯔꯤ ꯑꯥꯔꯊꯅꯣ ꯍꯥꯏꯔꯛꯑꯣ
ꯑꯣ ꯑꯗꯨꯗꯤ ꯄꯥꯔꯁꯅꯦꯜ ꯑꯣꯏꯅ ꯊꯥꯔꯛꯀꯦ ꯋꯥꯆꯞꯇ
ꯍꯧꯖꯤꯛ ꯊꯥꯔꯛ ꯑꯣ ꯑꯗꯨꯝ ꯄꯥꯏꯌꯣꯀꯣ ꯊꯝꯈꯤꯅꯨ
ꯑꯣ ꯊꯕꯛ ꯂꯩꯕ꯭ꯔ
ꯎꯝ
ꯎꯝ
ꯏ
ꯎꯝ
ꯁꯣꯃꯤ ꯃꯥꯏ ꯈꯨꯝꯔ ꯀ ꯊꯥꯏ ꯑꯗꯨ ꯕꯣꯏ ꯇ ꯇꯥꯕ꯭ꯔꯣ ꯇꯥꯕ꯭ꯔꯣ
ꯇꯥꯏꯌꯦ ꯇꯥꯏꯌꯦ ꯇꯥꯗꯕ꯭ꯔꯣ ꯇꯥꯏꯌꯦ
ꯑꯗꯦ ꯅꯀꯦ ꯇ ꯑ
ꯇꯥꯕ꯭ꯔꯥ
ꯀꯥꯎꯒꯅꯤ ꯊꯥꯔꯛꯑꯣꯀꯣ ꯅꯣꯏ ꯅꯣꯏꯅ ꯒꯣꯠ ꯒꯣꯠ ꯒꯣꯠ ꯒꯣꯠ ꯒꯣꯠ ꯒꯣꯠ ꯀꯥꯏꯅ ꯃꯤꯉꯣꯟꯗ
ꯑꯧ ꯊꯥꯔꯛꯀꯅꯤ ꯊꯥꯔꯛꯀꯅꯤ
ꯃꯁꯤ ꯅꯪ ꯉꯁꯥꯏ ꯑꯥ ꯑꯩꯈꯣꯏ ꯏꯃꯨꯡ ꯂꯣꯏꯃ ꯂꯩ ꯅꯪ ꯀꯩꯅꯣ ꯉꯁꯥꯏ ꯌꯨꯝꯗ ꯂꯩꯇꯦ ꯍꯥꯏꯕꯗꯣ ꯀꯗꯥꯏ ꯆꯠꯄ꯭ꯔꯣ
ꯅꯨꯄꯤ ꯀꯣꯏꯕ ꯆꯠꯄ
ꯐꯪꯕ꯭ꯔꯣ
ꯐꯪꯗꯦ ꯐꯥꯒꯤꯅꯦ ꯑꯩꯈꯣꯏꯗꯣ ꯁꯨꯝ ꯀꯣꯏꯕ ꯆꯠꯄꯀꯣ
ꯑꯗꯨꯃꯥꯏꯅ ꯑꯩꯁꯨ ꯑꯗꯨꯝ ꯀꯣꯏꯔꯒ ꯆꯠꯅꯤꯡ ꯉꯦꯅꯦ ꯄꯨꯕꯤꯌꯨꯅꯦ ꯑꯩꯕꯨꯁꯨ
ꯂꯥꯛ ꯂꯥꯛꯑꯅꯤꯅ ꯑꯗꯨ ꯃꯇꯝꯗꯤ ꯀꯨꯏꯔꯔꯣꯏꯗ
ꯑꯩꯗꯤ ꯌꯨꯝꯗ ꯑꯗꯨꯝ ꯊꯝ ꯂꯩꯗꯣꯏꯔꯣ ꯅꯠꯇ꯭ꯔꯒ ꯀꯣꯏꯕ ꯄꯨꯍꯟꯗꯣꯏꯔꯣ
ꯑꯁ ꯃꯔꯛ ꯃꯔꯛꯇ ꯄꯨꯗꯣꯏꯅꯤ
ꯃꯔꯛ ꯃꯔꯛꯇ ꯀꯣꯏꯕ ꯆꯠꯄꯗꯀꯣ
ꯑꯥ
ꯍꯩꯅꯕ꯭ꯔꯥ ꯑꯂꯣ
ꯏꯅꯥꯏꯅ ꯆꯠꯊꯣꯛꯄꯒꯤꯗꯤ ꯂꯣꯏ ꯌꯥꯏꯅ
ꯍꯣꯏꯆꯦ ꯏꯁ ꯏꯁ ꯏꯁ ꯆꯠꯄ ꯉꯝꯗ꯭ꯔꯒ ꯀꯩꯅꯣ ꯄꯣꯟꯒꯅꯤ ꯑꯃꯨꯛ ꯀꯥꯏꯅ
ꯅꯪ ꯂꯩꯁꯤꯗꯤ ꯑꯗꯨ ꯑꯣꯏꯔꯥꯁꯨ
ꯐꯩꯅꯦ ꯑꯗꯨꯗꯤ
ꯆꯠꯄ ꯉꯝꯗ꯭ꯔꯁꯨ ꯅꯪꯅꯩ ꯉꯝꯃ꯭ꯔꯁꯨ ꯅꯪꯅꯩ ꯉꯝꯗ꯭ꯔꯁꯨ ꯅꯪꯅꯩ ꯁꯤꯗꯤ ꯑꯩ ꯀꯔꯤꯒꯤ ꯑꯗꯨꯗ ꯃꯊꯥ ꯁꯥꯃꯨꯛ ꯁꯥꯒꯅꯤ
ꯑꯣ ꯑꯗꯨꯅꯤ ꯆꯨꯝꯃꯦ ꯑꯩꯈꯣꯏ ꯃꯦꯗꯥꯝꯁꯤ ꯏꯆꯦ ꯌꯥꯝ ꯁꯤꯡꯉꯦꯀꯣ
ꯇꯥꯕ꯭ꯔ ꯃꯦꯗꯝꯖꯤ
ꯍꯜꯛꯀꯗꯔꯣ ꯑꯩ